ꯍꯂꯣ
ꯍ ꯇꯔꯦ ꯇꯔꯦ
ꯑꯣ ꯇꯥꯔꯕ ꯁꯦꯡꯅ
ꯍꯥꯥ
ꯁꯦꯡꯅ ꯇꯥꯔꯕꯣ
ꯇꯥꯔꯦ ꯇꯥꯔꯦ
ꯅꯦꯠꯋꯥꯛꯁꯦ ꯌꯥꯝ ꯅꯨꯡꯉꯥꯏꯇꯕ ꯑꯃꯁꯁꯨ ꯇꯧꯋꯤꯅ
ꯎꯝꯔꯃꯨ ꯇꯠꯄ ꯑꯃ ꯇꯧꯗꯔꯤ
ꯆꯪꯗꯨꯅ ꯑꯩ ꯋꯥꯏꯐꯥꯏ ꯌꯨꯒ ꯅꯍꯥꯟꯗꯒꯤ ꯅꯨꯡꯉꯥꯏꯇꯕ ꯅꯨꯡꯉꯥꯏꯇꯕꯁꯨ
ꯎꯝ ꯑꯩꯁꯨ ꯍꯟꯗꯛ ꯋꯥꯏꯐꯥꯏ ꯑꯃꯝꯇ ꯂꯧꯁꯤꯟꯒꯦ ꯇꯧꯕꯅ ꯌꯨꯝ ꯂꯩꯔꯗꯤꯅ ꯑꯍꯥꯟ ꯂꯩꯕꯗꯗꯤ ꯋꯥꯏ ꯐꯥꯏꯗꯣ ꯄꯨꯔꯥ ꯐ꯭ꯔꯤ ꯑꯣꯏꯕ
ꯑꯗꯨꯗꯤ ꯍꯣꯇꯤ ꯍꯥꯏꯒꯤꯗꯤ ꯀꯩꯅꯣ ꯋꯥꯅꯤ ꯀꯩꯅꯣ
ꯎꯝ ꯀ꯭ꯂꯥꯁ ꯅꯨꯡ ꯌꯥꯎꯕ ꯈꯣꯠꯄ ꯇꯧꯕꯗꯣ
ꯑꯗꯨꯗꯣ ꯀ꯭ꯂꯥꯁꯇꯣ ꯂꯥꯛꯇ ꯌꯥꯎꯔꯁꯨ ꯗꯥꯎꯟꯂꯣꯗ ꯇꯧꯁꯜꯂ ꯌꯥꯎꯔꯁꯨ ꯅꯨꯡꯉꯥꯏ ꯇꯧꯕꯅꯦ
ꯑꯗꯨ ꯅꯨꯡꯉꯥꯏꯕꯅꯤ ꯀꯩꯅꯣꯒꯤ ꯅꯣꯏ ꯅꯣꯏ ꯑꯗꯨꯗꯥꯏꯗ ꯏꯌꯥꯔꯇꯦꯜ ꯅꯠꯇ꯭ꯔ ꯖꯤꯌꯣꯒꯤ ꯌꯥꯎꯔꯛꯇ꯭ꯔꯣ
ꯌꯥꯎꯔꯑꯦ ꯑꯗꯣ ꯑꯩ ꯑꯃ ꯂꯧꯁꯟꯅꯤꯡꯑꯦ ꯑꯩ ꯌꯨꯝꯗ ꯂꯩꯕꯁꯦ ꯍꯟꯗꯛ ꯑꯩ ꯁꯤ ꯑꯦꯁ ꯑꯥꯔꯒꯤ ꯑꯦꯛꯖꯥꯝ ꯂꯩꯔꯤꯕ ꯅꯦꯠꯀꯤ
ꯑ
ꯑꯗꯨ ꯇꯧꯔꯒ ꯌꯨꯝꯗ ꯄꯣꯠ ꯆꯩ ꯈꯔ ꯄꯨꯖꯔꯛꯑꯒ ꯑꯥꯗꯁꯨ ꯔꯨꯝꯗ ꯑꯗꯨꯝ ꯀꯟꯒꯦ ꯇꯧꯕ
ꯑꯥ
ꯑꯗꯨꯃꯥꯏꯅ ꯇꯧꯒꯦ ꯇꯧꯕꯅꯦ
ꯑꯗꯨꯨꯝ ꯊꯥꯗꯣꯛꯄ ꯄꯥꯝꯃꯨꯗ꯭ꯔꯣ
ꯔꯨꯝꯂꯣ
ꯎ
ꯊꯥꯗꯣꯛꯏꯗ ꯑꯩ ꯑꯗꯨꯝ ꯁꯤꯗ ꯑꯃꯨꯛ ꯂꯩꯅꯤ ꯑꯁꯣꯝꯗ ꯑꯃꯨꯛ ꯃꯇꯝ ꯈꯔ ꯑꯃꯨꯛ ꯂꯩꯅꯤ ꯔꯨꯝꯁ ꯊꯥꯗꯣꯛꯑꯣꯏꯗ
ꯑꯗꯨꯝ ꯐꯅꯤ ꯌꯨꯝꯗ ꯂꯩꯕꯁꯦ ꯍꯥꯏꯖꯕꯩ ꯋꯥꯅꯤ ꯁꯅꯠꯇ ꯀꯩꯅꯣꯝ ꯇꯧꯕ ꯇꯧꯒꯦꯅ ꯇꯧꯕ ꯉꯝꯗꯕꯅꯦꯕ ꯊꯕꯛ ꯑꯃ ꯍꯦꯛꯇ ꯑꯗꯨꯝ ꯂꯥꯛꯄꯅꯦꯕ
ꯑꯗꯨꯅꯦ ꯑꯥ ꯂꯩꯕꯗꯤ ꯑꯗꯨꯝ ꯏꯟꯐꯣꯔꯃꯦꯇꯤꯞꯁꯨ ꯑꯣꯏꯗꯅ
ꯃꯌꯥꯝ ꯀꯔꯤ ꯄꯨꯜꯂꯒ ꯀꯔꯤ ꯀꯩꯅꯣ ꯇꯧꯔꯤ ꯈꯣꯠꯂꯤꯗꯣ ꯈꯪꯕꯅꯦꯕ ꯌꯨꯝꯗ ꯂꯩꯔꯤꯁꯨ ꯄꯨꯔꯥ ꯑꯩꯈꯣꯏꯒꯤ ꯀꯔꯤꯅꯣꯝꯃ ꯑꯩꯈꯣꯏꯒꯤ ꯏꯁꯥꯁꯦ ꯀꯩꯅꯣꯝꯃ ꯀꯔꯤ ꯍꯥꯏꯇꯥꯔꯦ ꯏꯅꯝ ꯅꯝꯁꯤꯟꯕꯩ ꯇꯥꯏꯞꯇꯅꯦ
ꯎꯝ
ꯇꯧꯔꯒ ꯑꯩꯈꯣꯏꯒꯤ ꯀꯔꯤ ꯄ꯭ꯔꯗꯛꯇꯤꯞ ꯄ꯭ꯔꯗꯛꯇꯤꯞ ꯑꯣꯏꯗꯕ ꯍꯥꯏꯒꯗ꯭ꯔꯥ ꯑꯗꯨꯃꯥꯏꯅ ꯇꯧꯕꯅꯦ
ꯑꯥꯗꯅ ꯑꯃꯨꯛ ꯑꯦꯛꯖꯥꯝ ꯑꯃ ꯑꯦꯛꯖꯥꯝ ꯑꯃ ꯂꯥꯛꯑꯁꯨ ꯑꯩꯅ ꯈꯪꯗ꯭ꯔꯁꯨ ꯅ ꯁꯤ ꯐꯣꯝ ꯊꯥꯖꯤꯜꯂꯝꯕꯣꯅ ꯑꯗꯨꯝ ꯅꯣꯇꯤꯐꯤꯀꯦꯁꯟ ꯑꯗꯨꯝ ꯂꯥꯛꯑꯦꯕ
ꯃꯌꯥꯝꯗꯣ ꯎꯝ ꯈꯪꯗꯦ ꯇꯧꯔꯤꯁꯨ ꯀꯔꯤ ꯅꯣꯏꯅ ꯌꯥꯝ ꯅꯌꯥꯝꯕ ꯑꯃꯨꯕ ꯑꯃ ꯂꯩꯕꯗꯨꯗꯤ ꯃꯥꯗꯤ ꯊꯕꯛ ꯆꯠꯄ꯭ꯔꯣ
ꯑꯌꯥꯝꯕ ꯃꯨꯕ꯭ꯔꯣ ꯆꯠꯇ꯭ꯔꯃꯤꯗ ꯃꯥ ꯏꯁꯇꯦꯟꯗꯔꯠ ꯂꯩꯇꯕ ꯑꯗꯨꯒꯨꯝꯕ ꯆꯠꯅꯤꯡꯕꯦ ꯋꯥꯔꯦ ꯑꯃ
ꯎꯝ
ꯇꯦꯟꯗꯔ ꯂꯩꯕ ꯇꯧꯔꯒꯦ
ꯃꯥꯥꯟꯅꯤꯅ ꯀꯣꯏ ꯅ ꯗꯤꯖꯦ
ꯏꯁꯇꯦꯟꯗꯔꯗ ꯂꯩꯇꯕ ꯈꯣꯠꯄ ꯑꯗꯨꯒꯨꯝ ꯆꯠꯅꯤꯡ ꯊ
ꯃꯅꯥꯎ ꯅꯨꯄꯥꯥ ꯑꯗꯨ
ꯑꯥ ꯀꯩꯅꯣꯝ ꯇꯧꯔ
ꯃꯅꯥꯎ ꯃꯨꯄꯥꯗꯨ ꯆꯥꯎꯔꯝꯃꯅꯤꯅꯦ
ꯌꯥꯎꯕ ꯄꯩꯁꯥ ꯃꯁꯥꯒꯤ ꯄꯩꯁꯥ ꯇꯥꯟꯖꯕ ꯍꯧꯈ꯭ꯔꯦ
ꯎꯝ ꯊꯕꯛ ꯆꯠꯂꯦ ꯍꯥꯏꯔꯣ
ꯑꯥ
ꯑ
ꯑꯩꯒꯤ ꯀꯔꯤꯅ ꯀꯔꯤ ꯍꯣꯇꯦꯜ ꯕꯤꯛ ꯄꯗꯣ ꯕꯖꯥꯔꯒꯤ
ꯕꯤꯒ ꯕꯤ ꯕꯤꯒ ꯕꯤ ꯑꯥ
ꯀꯗꯗꯣ
ꯎꯝ
ꯑꯗꯨꯗ
ꯎꯝ
ꯑꯗꯨꯗ ꯃꯣꯏ ꯃꯃꯥꯟꯅꯕ ꯑꯣꯏꯅꯒꯩꯒ ꯇꯧꯃꯤꯟꯅꯩ
ꯎꯝ
ꯀ ꯅꯍꯅꯤꯕꯣ ꯈꯨꯅꯩ ꯃꯣ ꯇꯧꯅꯕ
ꯑꯣ
ꯀꯩꯗꯧꯔꯕ ꯃꯆꯟꯅꯨꯄꯤ
ꯃꯆꯥꯟꯅꯨꯄꯤꯗꯤ ꯃꯥꯁꯨ ꯃꯆꯥꯅꯨꯄꯤꯁꯨ ꯆꯥꯎꯔꯝꯃꯅꯤꯅꯦ
ꯏꯖꯟꯅꯨꯄꯤ ꯅꯔꯁꯤꯡ ꯂꯣꯏꯈ꯭ꯔꯦ ꯏꯟꯇꯔꯟ ꯄꯨꯔꯤꯌꯦꯦ
ꯀꯔꯤ ꯒꯕꯔꯃꯦꯟꯒꯤꯔꯣ ꯅꯠꯇ꯭ꯔꯒꯅ ꯄ꯭ꯔꯥꯏꯚꯦꯠ ꯀꯤꯔꯣ
ꯄ꯭ꯔꯥꯏꯚꯦꯠꯀꯤ
ꯎꯝ ꯐꯔꯦꯅ ꯄ꯭ꯔꯕ
ꯂꯥꯢꯔꯤꯛ ꯄꯒꯤꯃꯦ ꯇꯨ ꯃꯤ ꯂꯥꯢꯔꯤꯛ ꯆꯨꯝꯅ ꯄꯥꯖꯕꯁꯤꯥꯁꯨ ꯀꯣ ꯅꯍꯗ ꯌꯨꯝ ꯂꯩꯕꯁꯨ ꯌꯥꯗꯦꯕ
ꯑꯗꯨꯅꯦ ꯃꯤꯅ ꯐꯒꯦ ꯍꯧꯔꯗꯤ ꯌꯥꯗꯦꯕ ꯎꯝ ꯅꯪ
ꯀꯩꯕ
ꯅꯗꯤ ꯂꯥꯛ ꯅꯪꯗꯤ ꯂꯥꯏꯔꯤꯛꯄꯥ ꯃꯇꯝ ꯍꯥꯢꯔꯛ ꯢ ꯔꯣ ꯎꯝ ꯑꯗꯨꯗꯩ ꯃꯆꯟꯅꯨꯄꯤꯁꯦ ꯐꯔꯦꯅꯦ ꯑꯗꯨ ꯂꯣꯏꯁꯟꯖ꯭ꯔꯒꯗꯤ ꯍꯌꯦꯡ ꯃꯌꯨꯝ ꯃꯀꯩ ꯄꯥꯟꯖꯒꯦ ꯍꯥꯏꯔꯁꯨ ꯃꯁꯥꯏꯒꯤ ꯀ꯭ꯋꯥꯂꯤꯐꯤꯀꯦꯁꯟ ꯑꯃ ꯑꯗꯨꯃꯥꯏꯅ ꯌꯥꯎꯔ ꯆꯈꯤꯗꯅ ꯐꯩꯅꯦ
ꯎꯝ
ꯎꯝ
ꯀꯗꯥꯏ ꯀꯗꯥꯏꯗꯅꯣ ꯃꯣꯏꯅ ꯂꯩ ꯍꯥꯏꯕ ꯀꯥꯎꯋꯦ
ꯑꯗꯨ ꯖꯦꯅꯤꯝꯁꯇ ꯇꯧꯔꯝꯅꯤꯌꯦ ꯄ꯭ꯔꯥꯏꯚꯦꯠ ꯑꯣꯏꯔꯁꯨ
ꯈꯪꯗꯦ ꯀꯔꯤ ꯃꯣꯏꯅ ꯄ꯭ꯔꯥꯏꯚꯦꯠꯇ ꯀꯩꯅꯣꯝ ꯏꯟꯇꯔꯟ ꯄꯨꯔꯦ ꯍꯥꯏꯕ ꯀꯩꯅꯣꯝ ꯍꯥꯏꯕꯅꯦꯕ ꯅꯣꯏ ꯃꯃꯥꯟꯅꯕꯤ ꯑꯃꯒ ꯑꯩꯈꯣꯏ ꯁꯤꯗꯒꯤ
ꯎꯝꯝ
ꯀꯔꯝꯕꯗꯨꯅ ꯅ ꯑꯩ ꯀꯥꯎꯔꯦ ꯃꯣꯏ ꯅꯍꯟ ꯑꯃꯨꯛ ꯍꯥꯏꯔꯛꯀꯦꯅ ꯖꯅꯤꯝꯁꯇ꯭ꯕ ꯀꯥꯢꯗꯅꯣ ꯈꯪꯗꯦ ꯄꯥꯏꯕꯦꯠꯇꯔꯥ
ꯎꯝ
ꯀꯥꯎꯒ꯭ꯔꯦ ꯌꯨꯝꯗ ꯊꯕꯛ ꯑꯃ ꯇꯧꯕ ꯍꯧꯔꯄꯒꯁꯤ ꯉꯥꯏ ꯑꯗꯨꯝ ꯇꯧꯔꯤꯁꯦ ꯑꯩꯈꯣꯏ ꯑꯁꯤꯗ ꯂꯩꯉꯥꯎ ꯊꯤꯉꯥꯎ ꯇꯧꯕꯁꯨ ꯇꯧꯍꯧꯗ
ꯃꯥꯅꯦ ꯂꯥꯢꯔꯤꯛꯁꯨ ꯑ ꯌꯧꯉꯩ ꯇꯝꯖꯟꯂꯨꯕ ꯇꯧ
ꯂꯥꯏꯔꯤꯛꯇꯨꯗ ꯃꯩ ꯍꯧꯕꯁꯨ ꯍꯧꯗꯒꯨꯝ ꯇꯧ
ꯎꯝ
ꯃꯩꯁꯨꯨꯠ ꯆꯨꯈ꯭ꯔꯒ ꯑꯣꯝꯒꯨꯝ ꯇꯧ
ꯑꯗꯨ ꯃꯩꯗꯨ ꯆꯥꯛ ꯈꯔ ꯈꯔ ꯆꯥꯛ
ꯒꯦꯡꯒꯔꯣꯡ ꯆꯥꯛꯄ ꯆꯥꯛꯇꯕꯤ
ꯑꯗꯨꯅꯦ ꯆꯥꯛ ꯌꯦꯖꯥꯡ ꯃꯨꯟꯅꯕ ꯆꯥꯕꯁꯨ ꯆꯥꯛꯇꯕ
ꯕꯦꯔꯥꯅꯤ ꯍꯧꯖꯤꯛ ꯑꯩꯈꯣꯢꯅ ꯇꯧꯔꯤꯁꯦ
ꯑꯗꯨꯅ ꯃꯨꯊꯠꯄꯁꯨ ꯌꯥꯗꯒꯨꯝ ꯇꯧ
ꯃꯥꯕꯨꯗꯤ ꯃꯥꯒꯤꯕꯨꯗꯤ ꯌꯥꯝ ꯐꯈ꯭ꯔꯦ ꯍꯥꯏꯗꯤ ꯃꯇꯝ ꯃꯇꯝꯅ ꯄꯨꯔꯛꯀꯅꯤ ꯃꯇꯝ ꯈꯛꯇꯅꯦ ꯃꯥ ꯍꯧꯖꯤꯛ ꯉꯥꯏꯗꯣꯢ
ꯃꯥ ꯃꯥꯗ ꯉꯥꯏꯁꯦ ꯐꯝ ꯎꯝ ꯑꯗꯨꯅꯦ ꯌꯥꯕꯤꯔꯗꯤ ꯑꯗꯨꯝ ꯂꯧꯁꯤꯟꯕꯤꯔꯗꯤ ꯐꯒꯗꯕꯅꯤꯅꯦ
ꯃꯣꯏ ꯑꯗꯨꯗꯤ ꯆꯦꯟꯕꯩ ꯃꯇꯨꯡ ꯏꯟꯂꯦ
ꯎꯝ ꯅꯪ ꯀꯧꯔꯛꯀꯦꯔꯥ ꯎꯝ ꯀꯧꯔ ꯈ ꯈ꯭ꯔꯁꯨ ꯑꯗꯨꯝ ꯆꯪꯕ ꯌꯥꯕ ꯄꯣꯠꯅꯤ ꯃꯣꯏꯗꯨꯗꯤ
ꯌꯥ ꯌꯥꯕꯨꯗꯤ ꯌꯥꯕ
ꯑꯣ ꯀꯧꯔꯛꯇ꯭ꯔꯁꯨ ꯑꯗꯨꯝ ꯍꯥꯏꯅꯕ ꯇꯛꯅꯕ ꯈꯣꯠꯅꯕ ꯑꯗꯨꯝ ꯈꯔ ꯆꯠꯁꯤꯟ ꯈꯣꯠꯆꯟ ꯑꯗꯨꯝ ꯇꯧꯕꯗꯣ ꯑꯗꯨ ꯌꯥ ꯄꯣꯠꯅꯦꯕ ꯃꯣꯏꯗꯤ ꯆꯦ ꯑꯃꯥꯏꯗ ꯌꯥꯝꯃ ꯌꯥꯝ ꯆꯦ ꯑꯃꯈꯛꯇ ꯅꯦꯝꯃꯦ ꯆꯠꯇꯣꯏꯗꯣ
ꯁꯥꯏꯟ ꯇꯧꯕ ꯆꯦ ꯑꯃ
ꯎꯝ ꯑꯗꯨ ꯑꯗꯨ ꯏ ꯆꯦꯗꯣ ꯈꯛꯇ ꯅꯦꯝꯃꯦ ꯀꯔꯤꯝ ꯂꯩꯇꯦꯕ ꯐꯣꯔꯃꯦꯠ
ꯍꯕꯞ ꯑꯗꯨ ꯑꯗꯨꯝ ꯐꯥꯔꯔꯕꯣ
ꯑꯩꯈꯣꯏ ꯚꯕꯥꯞ ꯐꯔꯦ ꯉꯍꯥꯟꯒꯕꯨꯥꯎ ꯍꯥꯏꯅꯕ ꯌꯥꯗꯦꯗꯕꯨ ꯒꯥꯔꯤ ꯊꯧꯗꯣꯛ ꯂꯩꯔꯝꯖꯥꯠꯅ ꯃꯈꯣꯏ ꯈꯣꯡꯗꯨꯁꯨ ꯃꯈꯨꯠꯇꯨꯁꯨ ꯈꯔ ꯈꯔ ꯌꯥꯗ꯭ꯔꯤꯕ
ꯑ
ꯑꯗꯣ ꯒꯥꯔꯤ ꯊꯧꯗꯣꯛꯑ ꯂꯩꯔꯝꯗꯅꯕꯣ
ꯑꯦ ꯑꯍꯟ ꯀꯩꯅꯣ ꯇꯧꯋꯦꯗ ꯑꯗꯨ ꯐꯔ ꯃꯤꯉꯨꯡ ꯑꯗꯨ ꯑꯗꯨ ꯅꯠꯇꯕꯤ ꯁꯨꯝ ꯌꯥꯗꯦꯅ ꯁꯨꯝ ꯂꯩꯁꯟꯕꯗꯣ ꯊꯟꯗꯨꯅ ꯍꯦꯟꯅ ꯃꯣꯏꯗ ꯑꯩꯈꯣꯏ ꯀꯩ ꯍꯥꯏꯇꯥꯦ ꯑꯩꯈꯣꯏꯐꯧꯇ ꯌꯦꯡꯉꯨꯅꯦ ꯑꯗꯨꯝ ꯅꯥꯏꯌꯦꯅꯤ ꯌꯨꯝꯗꯩ ꯁꯨꯝ ꯃꯦꯟꯇꯦꯜ ꯀꯩꯅꯣꯝ ꯇꯧꯔꯛꯇ꯭ꯔꯣ
ꯎꯝ
ꯋꯥꯈꯟꯗ ꯁꯨꯝ ꯑꯗꯨꯃꯥꯏꯅ ꯈꯔ ꯊꯣꯛꯑꯒ ꯀꯩꯅꯣ ꯇꯧꯔꯒ ꯋꯥꯈꯜꯗꯨ ꯐ꯭ꯔꯦꯁ ꯈꯔ ꯑꯣꯏꯔꯒ ꯃꯣꯏꯗꯨꯁꯨ ꯍꯦꯟꯅ ꯀꯟꯈꯠꯂꯛꯅꯕꯅꯦꯕ
ꯑꯗꯣ ꯅꯪ ꯀꯔꯤ ꯃꯅꯤꯄꯨꯔꯤ ꯀꯝꯄꯅꯤ ꯑꯆꯧ ꯑꯆꯧꯕ ꯂꯩ ꯑꯗꯨ ꯆꯠꯁꯟ꯭ꯔꯣ
ꯎꯝ ꯑꯦꯛꯁꯄꯤꯔꯤꯌꯦꯟꯁ ꯄꯔꯕ ꯑꯣꯏꯦ ꯑꯦꯛꯁꯄꯤꯔꯦꯟꯁ ꯃꯣꯏꯗꯤ ꯑꯦꯛꯁꯄꯤꯔꯦꯟꯁ ꯂꯧꯒꯦ ꯍꯥꯏꯕꯅꯤ ꯑꯗꯨ ꯑꯦꯛꯁꯄꯤꯔꯦꯟꯁ ꯄꯨꯔꯛꯑꯣꯏꯌꯦ ꯑꯗꯨ ꯆꯦꯟꯁꯨꯣ ꯀꯥꯏꯏꯗꯩ ꯂꯧ ꯎꯗꯣꯏꯅꯣꯕ ꯑꯩꯕꯨ
ꯎꯝ
ꯏ ꯀꯛꯑꯒꯖꯥꯠꯅꯤꯗ ꯑꯩ ꯀꯝꯄꯅꯤ ꯃꯣꯏꯒꯤ ꯔꯤꯖꯨꯋ ꯐꯅꯥꯟ ꯊꯥꯖꯟꯕꯅꯤ ꯌꯥꯎꯗꯒꯤ ꯑꯃꯁꯨ ꯏꯟꯇꯔꯚꯤꯌꯨ ꯌꯥꯎꯔꯦ
ꯎꯝ
ꯊꯥꯡꯉꯦ ꯀꯦꯗꯔꯦ ꯂꯩꯒꯦꯌꯦ
ꯎꯝ
ꯀꯝꯄꯅꯤ ꯈꯨꯗꯤꯡꯃꯛ ꯀꯩꯅꯣ ꯇꯧꯔꯒ ꯄꯨꯔꯛꯑꯣ ꯄꯨꯔꯛꯑꯣꯗ ꯍꯥꯏ ꯐ꯭ꯔꯦꯁꯔꯗꯗꯤ ꯑꯝꯇ ꯀꯩꯅꯣ ꯄꯤꯕꯤꯗꯦ ꯆꯥꯖꯇꯤ ꯑꯝꯇ ꯄꯤꯕꯤꯗꯦ ꯑꯗꯨꯅ ꯉꯔꯍꯥꯡꯈꯩ ꯗꯨꯀꯥꯟ ꯐꯝ ꯂꯩꯌꯦꯅ ꯍꯥꯏꯕ
ꯑꯣꯝ
ꯑꯣ ꯅꯦꯛꯁ ꯔꯥꯎ ꯏꯟꯇꯔꯚꯨ ꯀꯣꯔꯔ ꯀ ꯍꯥꯏꯒ ꯀꯧꯔꯀꯦꯗꯅꯣ ꯑꯩꯁꯨ ꯇꯟꯗꯅ ꯍꯥꯏꯗ꯭ꯔꯦ
ꯎꯝ ꯎꯝ ꯅꯠꯇ꯭ꯔ ꯅꯪ ꯒ꯭ꯂꯣꯕꯤꯁꯀꯤ ꯆꯪꯉꯨꯔꯕ
ꯍꯥꯥ
ꯒ꯭ꯂꯣꯕꯤꯁ
ꯒ꯭ꯂꯣꯕꯤꯁꯁꯦ ꯀꯔꯝꯕꯅꯣ ꯇꯥꯗ꯭ꯔꯤ ꯑꯗꯨꯗꯤ
ꯒ꯭ꯂꯣꯕꯤꯁ ꯑꯃ ꯔꯣꯁꯅꯤ ꯀꯨꯃꯥꯔꯒꯤ ꯑꯃ ꯂꯩꯕꯅꯤꯅ ꯃꯥꯒꯤ ꯃꯥꯒꯤꯅ ꯑꯃꯨꯛ ꯑꯌꯥꯝꯕꯅ ꯏꯁꯇꯦꯠ ꯒꯚꯔꯃꯦꯟꯒꯤ ꯋꯥꯛꯁ ꯑꯌꯥꯝꯕ ꯃꯣꯏꯅ ꯄꯥꯏꯕꯗꯧꯨꯛ ꯇꯧꯕꯅꯦꯕ
ꯣꯕꯤꯤꯁꯄ ꯐꯗꯅꯦ ꯑ ꯈꯪꯗꯦꯗ ꯅꯣꯏ ꯃꯤ ꯅꯣꯏ ꯁꯪꯒ ꯄꯪꯒ ꯂꯩꯔꯤꯕ ꯃꯤꯗꯤꯀꯣ ꯅꯣꯏꯗꯤ ꯀꯥꯏꯗꯒꯤ ꯑꯩꯈꯣꯏꯅ ꯍꯥꯟꯅ ꯂꯣꯏꯔꯛꯄ ꯃꯤꯄꯦꯛ ꯄꯦꯄꯔ ꯆꯥꯔ ꯂꯩꯍꯧꯕ ꯃꯤꯗꯨ ꯊꯕꯛ ꯇꯧꯔ ꯂꯩꯔꯦ ꯑꯩꯈꯣꯏꯅ ꯁꯤꯗ ꯈꯔꯐꯥꯎ ꯇꯧꯗꯦ
ꯑꯦꯡ ꯑꯩꯁꯦ ꯅꯉꯣꯟꯗ ꯍꯥꯏꯒꯦ ꯇꯧꯅꯤ ꯇꯤ ꯁꯤ ꯑꯦꯁ ꯀꯗꯣ ꯑꯝꯇ ꯊꯥꯃꯤꯟꯅꯖꯥꯏꯒꯦꯅ
ꯇꯤ ꯁꯤ ꯑꯦꯁꯀꯤꯗꯤ ꯀꯩꯅꯣꯒꯤ ꯇꯥꯇꯥꯒꯤꯗꯣ ꯆꯇꯥꯒꯤ ꯀꯔꯤꯅꯣ ꯀꯩ ꯂꯥꯛꯀꯦ
ꯍꯧꯖꯤꯛꯄꯨꯗꯤ ꯃꯣꯏꯗ ꯂꯣꯏꯔꯝꯃꯅꯤ ꯃꯣꯏꯒꯤꯗꯣ ꯂꯣꯏꯔꯝꯗꯥꯏꯗꯗ ꯆꯍꯤ ꯑꯣꯜꯂꯛꯄꯗ ꯀꯩꯅꯣꯝ ꯂꯥꯛꯄꯅꯦ ꯃꯣꯏꯗꯣ
ꯑꯝ
ꯑꯗ ꯑꯗꯨꯝ ꯄꯔꯦꯟꯗꯝꯗ ꯑꯗꯨꯝ ꯍꯧꯕꯗꯣ ꯑꯃꯨꯛ ꯏꯁꯇꯥꯔꯇꯤꯡꯗꯣ ꯐꯥꯏꯚ ꯐꯥꯏꯚꯇꯒꯤ ꯍꯧꯕ ꯀꯩꯅꯣꯝ ꯇꯧꯕꯅꯦꯕ
ꯁꯥꯥꯎꯐꯅꯤ ꯏꯟꯗꯔ ꯏꯟꯇꯔꯚ꯭ꯨ ꯂ
ꯑꯩꯈꯣꯏꯗꯒꯤ ꯑꯗꯨꯝ ꯃꯣꯏꯒꯤ ꯔꯤꯀ꯭ꯔꯨꯏꯠꯃꯦꯟ ꯑꯗꯨꯝ ꯂꯥꯛꯄꯅꯦꯕ ꯌꯨꯅꯤꯚꯔꯁꯤꯇꯤꯒꯤ
ꯎꯝ
ꯎꯝ ꯑꯗꯣ ꯃꯣꯏꯁꯨ ꯄꯥꯝꯃꯤ ꯃꯦꯠꯁꯀꯨꯝꯕꯁ ꯇꯦꯁꯀꯨꯝꯕ ꯑꯗꯨꯃꯥꯏꯅ ꯂꯣꯏ ꯄꯥꯝꯃꯦ ꯃꯣꯏꯁꯨ
ꯎꯝ
ꯑꯩꯈꯣꯏ ꯃꯦꯁꯀꯤ ꯆ ꯑꯃꯨꯛ ꯀꯣꯗꯤꯡ ꯅꯨꯡꯗꯤꯡ ꯂꯣꯏꯅ ꯑꯩꯈꯣꯏꯁꯨ ꯀꯝꯄ꯭ꯌꯨꯇꯔꯒꯤ ꯂꯣꯏ ꯌꯥꯎꯕꯅꯤ ꯂꯣꯏꯅ ꯇꯧꯕꯅꯤꯅ ꯃꯣꯏꯁꯨ ꯈꯪꯉꯦꯕ ꯑꯗꯨꯝ ꯗꯗꯥꯇꯥꯒꯤ ꯂꯥꯛꯑꯁꯨ ꯑꯃꯒꯤ ꯀꯩꯅꯣꯝ ꯅꯩꯅꯔꯁꯨ ꯑꯗꯨꯝ ꯃꯦꯠꯁꯇ ꯑꯗꯨꯝ ꯆꯪꯕꯅꯤꯅ
ꯎꯝꯝ
ꯑꯗꯨꯅ ꯑꯩꯁꯨ ꯇꯤ ꯁꯤ ꯑꯦꯁꯀꯤꯇꯣ ꯑꯝꯨꯛꯇꯪ ꯌꯦꯡꯉꯦ ꯈꯟꯕꯅꯦ ꯃꯣꯏꯁꯨ ꯆꯥꯎꯋꯤꯅꯦ
ꯆꯥꯎꯒ
ꯎꯝ ꯑꯦꯠ ꯌꯧꯕ ꯊꯥꯔꯇꯤ ꯇꯨ ꯌꯧꯕ ꯑꯗꯨꯃꯥꯏꯅ ꯐꯅꯌꯥꯝ ꯌꯥꯎꯋꯦꯕ ꯃꯣꯏꯒꯤ ꯄꯦꯀꯦꯖꯇꯣ
ꯀꯅꯥꯅꯣ ꯑꯩ ꯅꯍꯥꯟ ꯊꯦꯡꯅꯔꯝꯕꯗꯨ ꯑꯣ ꯇꯤ ꯁꯤ ꯑꯦꯁꯀꯤ ꯑꯩꯈꯣꯏꯒꯤ ꯀꯅꯥꯅꯣ ꯁꯀꯥ ꯊ ꯀꯅꯥꯅꯅ ꯑ ꯑ ꯍꯔꯤꯁꯟ ꯈꯪꯕ꯭ꯔ
ꯑꯥ
ꯈꯔ ꯐꯕ ꯋꯥꯠꯄꯗꯣ
ꯑꯥ
ꯑꯗꯨ ꯅꯍꯥꯟ ꯑꯩꯅ ꯑꯦꯐ ꯕꯤꯗꯔꯒ ꯑꯦꯐ ꯕꯤꯗ ꯑꯣꯏꯃꯥꯟ ꯊꯦꯡꯅꯕꯗꯣ ꯑ ꯇꯤ ꯁꯤ ꯑꯦꯁ ꯇ ꯇꯧꯏ ꯃꯥꯜꯂ‌ꯦ
ꯎꯝ ꯑ ꯇꯤ ꯁꯤ ꯑꯦꯁ ꯇꯁ ꯎꯝ
ꯑꯩꯁꯨ ꯀꯣꯗꯤꯡꯒꯨꯝꯕ ꯈꯔ ꯂꯦꯡꯒ꯭ꯋꯦꯁꯀꯨꯝꯕ ꯈꯔ ꯇꯝꯃꯒ ꯑꯗꯨꯃꯥꯏꯅ ꯇꯧꯔ ꯈꯔ ꯈꯟꯕꯅꯦ ꯑꯩꯗꯣ ꯑꯁ ꯈꯪꯗꯦꯗ ꯑꯩꯈꯣꯏꯒꯤ ꯀꯣꯗꯤꯡ ꯃꯇꯦꯛ ꯑꯃ ꯌꯥꯎꯋꯦꯕ ꯄ‌ꯦ ꯄꯦꯄꯔ ꯑꯃ ꯑꯗ ꯌꯥꯝꯅ ꯀꯔꯤ ꯕꯦꯠꯁꯤꯡ ꯉꯥꯛꯇꯅꯤꯗ ꯀꯩꯁꯨ ꯑꯔꯨꯕ ꯌꯥꯎꯗꯦ ꯑꯞ ꯐꯣ ꯃꯨꯂꯥꯒꯤ ꯑꯥ ꯖ‌ꯣꯃꯤꯇ꯭ꯔꯤꯒꯤ ꯐꯣꯔꯃꯨꯂꯥꯒꯤ ꯀꯣꯗꯤꯡ ꯏꯕ ꯈꯣꯠꯄ ꯑꯗꯨ ꯀꯩꯁꯨ ꯂꯩꯄꯣꯠ ꯅꯠꯇꯦꯗꯅ
ꯈꯪꯗꯦꯉꯨꯑꯩꯗꯤ ꯑꯗꯣꯝꯗꯤ ꯁꯨꯡꯍꯩ ꯍꯦꯛ ꯍꯩꯅꯔꯛꯇ‌ꯦꯉ‌ꯣ ꯐꯥꯔꯁ ꯏꯌꯥꯔ ꯐꯥꯔꯁ ꯁꯦꯃꯤꯁꯇꯔꯗ ꯌꯥꯎꯕꯅꯦꯕ ꯑꯩꯈꯣꯏꯁꯨꯀꯣ
ꯎꯝ
ꯀꯔꯤ ꯄ꯭ꯔꯣꯒ꯭ꯔꯥꯃꯤꯡꯅ ꯑꯃ ꯌꯥꯎꯕꯅꯦꯕ
ꯎꯝ
ꯑꯦꯁ ꯑꯗꯨ ꯀ꯭ꯂꯤꯌꯥꯂꯤꯌꯥꯔ ꯇꯧ ꯇꯧꯅ ꯍꯣꯠꯅ ꯑꯗꯨꯝ ꯆꯍꯤ ꯃꯔꯤ ꯆꯪꯉꯦ
ꯑꯩꯉ‌ꯣꯟꯗꯕꯨꯗꯤ ꯂꯥꯏꯌ‌ꯦꯕ
ꯅꯠꯇꯦ ꯐꯥꯔꯁ ꯏꯌꯥꯔꯗꯩ ꯕꯦꯛ ꯂꯩꯔꯛꯄ ꯄꯦꯄꯔꯗꯣ
ꯎꯝ
ꯐꯥꯏꯅ‌ꯦꯜ ꯌꯔ